ꯍꯥꯒꯦ
ꯀꯔꯝ ꯀꯔꯝ ꯂꯦꯜꯂꯤꯒꯦ ꯅꯪꯕꯣ
ꯑꯗꯨꯝ ꯅꯣꯡꯃꯒꯤ ꯆꯥ ꯈꯔ ꯆꯥꯔ ꯈꯔ ꯊꯛꯑ ꯗꯨꯝ ꯂꯩꯔꯤꯕ ꯍꯥꯏꯗꯨꯅꯤ ꯅꯪꯗꯤ ꯀꯃꯥꯏ ꯀꯃꯥꯏꯟ ꯇꯧꯔꯤꯒꯦ
ꯑꯩꯖꯨ ꯊꯕꯛ ꯃꯆꯥ ꯑꯃ ꯆꯠꯂꯤꯗꯣ ꯆꯠꯂꯦ ꯆꯠꯇꯕ ꯅꯨꯃꯤꯠꯅ ꯄꯣꯊꯥꯔꯦ ꯑꯗꯨꯃꯥꯏꯅ ꯂꯩꯔꯤꯗ ꯀꯥꯂꯦꯟ ꯊꯥꯒ ꯑꯣꯏꯔꯛꯄꯁꯤꯗꯅꯦ ꯅꯪꯕꯨ ꯀꯃꯥꯏ ꯀꯃꯥꯏꯅ ꯇꯧꯔꯤꯒꯦꯅ ꯍꯪꯒꯦꯅ ꯐꯣꯟ ꯇꯧꯔꯛꯏꯅꯤꯅꯦ
ꯑꯁ ꯁꯥꯕꯅ ꯈꯥꯡ ꯂꯥꯛꯄꯒ ꯉꯝꯗꯦꯗ ꯍꯩ ꯅꯣꯏꯗꯤ ꯍꯥꯏ ꯍꯥꯏꯅ ꯎ ꯋꯥꯁꯨ ꯈꯔ ꯍꯧꯒꯤꯕꯅꯤ ꯅꯣꯏ ꯌꯨꯝꯗꯣ ꯑꯒꯣꯏꯗꯤ ꯇꯧꯔꯤꯖ ꯌꯦꯡꯋ ꯑꯋꯥꯡꯕ ꯌꯨꯝꯗ ꯂꯩꯁꯜꯂꯤ ꯅꯨꯡꯉꯥꯏꯔꯤꯅꯦꯅ
ꯍꯣꯏꯅꯦ ꯌꯥꯝꯅ ꯅꯨꯡꯉꯥꯏꯔꯝꯃꯔꯣꯏꯅꯦ ꯇꯧꯔꯤꯁꯦ ꯆꯥꯛ ꯏꯟꯖꯥꯡ ꯆꯥꯕ ꯊꯛꯄꯅ ꯀꯃꯥꯏꯟ ꯇꯧꯔꯤꯕꯣ ꯍꯧꯖꯤꯛꯁꯤꯕꯣ ꯀꯔꯤꯅ ꯃꯊꯦꯜ ꯍꯥꯎꯔꯤꯒꯦ
ꯀꯥꯂꯦꯟꯅꯤꯅ ꯁꯧꯒ꯭ꯔꯤ ꯈꯔ ꯆ ꯕꯣꯔꯥ ꯈꯔ ꯆꯥ ꯂꯩꯔꯤ ꯏꯟꯖꯥꯡꯁꯦ ꯊꯣꯡꯅꯤꯡꯉꯥꯏꯒ ꯂꯩꯇꯦꯗ
ꯎꯝ ꯑꯗꯨꯁꯨ ꯑꯍꯥꯎꯕ ꯃꯊꯦꯜꯅꯤ ꯀꯩꯅꯣ ꯀꯥꯂꯦꯟ ꯊꯥꯒꯤ
ꯅꯪꯕꯨ ꯅꯆꯥꯅꯨꯄꯤ ꯑꯍꯟꯗꯨꯕꯨ ꯀꯃꯥꯏ ꯀꯀꯩ ꯇꯝꯃꯤꯒꯦꯅꯦ
ꯑꯣ ꯃꯥꯗꯣ ꯍꯟꯗꯛ ꯀ꯭ꯂꯥꯁ ꯑꯦꯠ ꯀꯥꯔꯦ ꯑꯁ ꯑ ꯆꯥꯎꯒ ꯆꯥꯎꯈꯠꯂꯛꯄꯒꯤꯅꯦ ꯉꯥꯡꯅ ꯁꯛꯅꯕꯒꯁꯦ ꯋꯥꯔꯕ ꯖꯥꯠꯅꯤꯗ ꯌꯥꯝꯅ ꯑꯉꯥꯡ ꯍꯥꯏꯔꯦꯗꯅ ꯍꯧꯖꯤꯛꯀꯥꯟꯒꯤ
ꯍꯧꯖꯤꯛꯀꯥ ꯑꯉꯥꯡꯁꯤ ꯂꯥꯛ ꯈ ꯐꯥꯅꯕ ꯉꯝꯗꯔꯤ ꯑꯩꯒꯤ ꯏꯆꯥꯅꯨꯞ ꯑ ꯇꯨꯝꯕꯗꯣ ꯃꯥꯗ ꯉꯥꯡꯅꯕꯗ ꯃꯄꯥꯒꯖꯦ ꯃꯀꯣꯛ ꯃꯃꯩ ꯌꯨꯡꯉꯕꯅꯤ ꯅꯪꯒꯤꯗꯤ ꯍꯥꯏ ꯍꯥꯏꯅ ꯅꯨꯄꯥ ꯌꯥꯎꯗꯕꯅꯤꯅ ꯈꯔꯕꯨ ꯋꯥꯏꯁꯪꯉꯝꯒꯅꯤ ꯅꯨꯄꯤꯅ ꯈꯔ ꯒ꯭ꯌꯥꯟ ꯇꯥꯏ ꯍꯥꯏꯅꯕꯅꯤ
ꯎꯝ ꯍꯣꯏ ꯑꯗꯨꯕꯨꯗꯤ ꯍꯥꯏꯅꯩꯌꯦ ꯑꯗꯨ ꯑꯩꯒꯤ ꯏꯆꯥꯅꯨꯄꯤꯗꯤ ꯅꯪꯅ ꯈꯪꯉꯤꯗꯨꯅꯤ ꯅꯨꯄꯥꯗꯧꯅꯁꯨ ꯇꯧꯋꯤꯗꯅ ꯈꯔ ꯑꯗꯨꯗꯨꯅꯅꯦ ꯀ꯭ꯂꯥꯁꯀ ꯌꯥꯝꯖꯤꯜꯂꯛꯄꯒꯤ ꯆꯥꯎꯈꯠꯂꯛꯄꯁꯤꯗꯅꯦ ꯑꯩꯅ ꯁꯛꯅꯕꯅ ꯃꯔꯣ ꯑꯃ ꯋꯥꯔꯤꯕ
ꯃꯥꯅꯦ ꯃꯥꯅꯦ ꯅꯪꯆꯥꯅꯨꯄꯤꯗꯣ ꯑꯁ ꯑꯍꯥꯥꯟꯕ ꯎꯕꯗ ꯄꯨꯔꯥ ꯑꯩꯅ ꯊꯥꯏꯅ ꯄꯤꯛꯏꯉꯩꯒꯤꯗꯨꯅꯦ ꯑꯩꯅ ꯎꯔꯤꯖꯦ ꯑꯩꯅ ꯃꯁꯤꯕꯨ ꯀꯃꯥꯏ ꯀꯔꯝ ꯊꯣꯛꯑꯒꯕꯑꯅ ꯈꯜꯂꯤꯕꯅꯤ ꯃꯁꯛꯄꯨ ꯐꯅ ꯐꯖꯩꯅꯦ ꯑꯩꯗꯤ ꯃꯄꯥꯥꯟ ꯂꯧꯗꯅ ꯊꯤꯔꯛꯑꯗ꯭ꯔꯅ ꯄꯥꯈꯠꯂꯝꯏ
ꯍ ꯑ ꯑꯗꯨꯅꯦ ꯏꯍꯤ ꯍ ꯑꯗꯣ ꯏꯃꯨꯡ ꯃꯅꯨꯡꯗꯤ ꯏꯃꯥꯍꯣꯏ ꯕꯕꯥꯍꯣꯏꯅ ꯀꯃꯥꯏꯅ ꯇꯧꯔꯤꯒꯦ
ꯏꯃꯥꯗꯣ ꯆꯍꯤ ꯁꯨꯝ ꯌꯥꯝꯈꯠꯂꯛꯄꯩ ꯑꯍꯟ ꯑꯣꯏꯈꯠꯂꯛꯄꯩ ꯈꯪꯗꯦ ꯋꯥꯈꯜ ꯈꯔ ꯆꯣꯏ ꯉꯥꯡꯅ ꯁꯛꯅꯕ ꯈꯔ ꯌꯥꯗꯦ ꯑꯗꯨꯕꯨ ꯇꯞ ꯇꯞꯅ ꯑꯗꯨꯝ ꯊꯦꯝꯃꯒꯗꯤ ꯂꯩꯔꯤ ꯃꯞ ꯏꯄꯥꯗꯨꯅꯅꯦ ꯅꯣꯡꯉꯥꯟꯕꯗꯒꯩ ꯊꯣꯛꯈꯤꯕꯁꯤꯅꯅꯦ ꯑꯍꯟ ꯑꯣꯏꯔ ꯒ꯭ꯌꯥꯟ ꯇꯥꯔꯛꯀꯗ꯭ꯔꯥ ꯍꯥꯏꯔꯒ ꯅꯧꯅ ꯅꯍꯥ ꯑꯣꯏꯔꯤꯌꯦ ꯊꯦꯡ ꯊꯦꯡꯅ ꯍꯟꯖꯤꯜꯂꯛꯇꯅ
ꯑꯍꯝ ꯄꯥꯕꯨꯡꯗꯤ ꯍꯥꯟꯅꯗꯒꯤꯁꯨ ꯑꯗꯨꯝ ꯑꯗꯨꯃꯥꯏꯅ ꯇꯧꯔꯤꯗꯨꯗꯤ ꯅꯍꯥ ꯑꯣꯏꯔꯛꯄꯗ ꯁꯨꯝ ꯍꯩꯅꯒꯥꯕꯗꯣ ꯑꯍꯜ ꯑꯣꯏꯕꯗ ꯊꯥꯗꯣꯛꯄ ꯉꯝꯗ ꯇꯧꯔꯤꯅꯤꯗ ꯑꯗꯨꯕꯨꯗꯤ
ꯑꯗꯨꯕꯨꯕ ꯍ ꯑꯗꯨꯕꯨꯕ ꯍꯥꯏꯗꯤ ꯅꯍꯥ ꯑꯣꯏꯔꯤꯀꯥꯟꯗ ꯅꯍꯥ ꯑꯣꯏ ꯔꯤ ꯀꯥꯟꯗ ꯇꯧꯕꯗꯨꯅ ꯇꯧꯔꯦ ꯍꯨꯖꯤꯛꯇꯤ ꯃꯁꯨ ꯃꯆꯥ ꯂꯩꯔꯕꯅꯤ ꯃꯃꯧ ꯐꯪꯉꯕꯅꯤ ꯈꯤꯇꯗꯁꯨ ꯏꯀꯥꯏꯕ ꯌꯥꯏꯗꯅ ꯑꯗꯨ ꯅꯠꯇꯦꯕ
ꯍ ꯍ ꯈꯪꯗ꯭ꯔꯦꯗ ꯑꯈꯣꯏꯒꯤꯗꯤꯅꯦ ꯑꯍꯜ ꯑꯣꯏꯔꯕꯅꯤꯅ ꯆꯠꯊꯣꯛꯄ ꯉꯝꯗ꯭ꯔꯦꯅ ꯏꯆꯠ ꯆꯠꯊꯣꯛꯇ꯭ꯔꯦ ꯔꯤꯇꯥꯌꯔ ꯑꯣꯏꯕꯗꯒꯤꯅꯦ ꯊꯕꯛꯁꯨ ꯆꯠꯇ꯭ꯔꯕꯅꯤꯅ ꯄꯥꯕꯨꯡꯗꯣ ꯑꯉꯥꯡ ꯑꯃꯨꯛ ꯉꯥꯡꯅ ꯑꯍꯜ ꯑꯃꯨꯛ ꯉꯥꯡꯅ ꯑꯩꯗꯤ ꯍꯧꯖꯤꯛ ꯌꯥꯝ ꯅꯨꯡꯉꯥꯏꯅ ꯂꯦꯜꯂꯤ
ꯑꯗꯣ ꯅꯪꯒꯤ ꯅꯨꯄꯥ ꯑꯥꯗꯥ ꯊꯕꯛ ꯇꯧꯔ ꯂꯩꯕꯗꯨꯗꯤ ꯁꯨꯇꯤ ꯅꯨꯝ ꯀꯩꯀꯩꯌꯒ ꯊꯣꯛꯂꯛꯄ꯭ꯔꯣ ꯑꯗꯥꯗꯨꯝ ꯂꯩꯕ꯭ꯔꯣ
ꯑꯣ ꯍꯟꯗꯛꯇꯣ ꯃꯥꯗꯣ ꯊꯣꯛꯂꯛꯀꯅꯤꯌꯦ ꯃꯊꯪ ꯊꯥꯒꯤ ꯃꯊꯪ ꯊꯥꯗ ꯊꯣꯛꯂꯛꯀꯅꯤꯅ ꯍꯥꯏꯑꯦ ꯍꯣꯏ ꯃꯥ ꯊꯣꯛꯂꯑꯕꯨꯗꯤ ꯑꯩꯁꯨ ꯈꯔ ꯊꯕꯛ ꯀꯩꯀꯥꯁꯦ ꯀꯣꯝꯃꯅꯤ ꯑꯉꯥꯡ ꯃꯆꯥꯁꯤꯁꯨ ꯁꯦꯟꯅꯕꯅꯦ ꯀꯩꯅꯤ ꯑꯩꯁꯤ ꯋꯥꯔꯕꯅꯤ ꯑꯍꯟꯖꯤꯡꯁꯖꯤꯕꯨ ꯁꯦꯟꯅꯒꯗ꯭ꯔꯥ ꯑꯉꯥꯡꯕꯨ ꯁꯦꯟꯅꯒꯗ꯭ꯔꯥ
ꯃꯦꯝꯃ ꯂꯥꯏꯊꯣꯛꯎꯅꯨꯀꯣ ꯊꯕꯛ ꯇꯧꯔꯒ ꯂꯩꯈ꯭ꯔꯔꯕꯅꯤ ꯁꯦꯟ ꯇꯥꯜꯂꯕꯅꯤꯅ ꯅꯪꯅ ꯌꯨꯝꯗꯅꯦ ꯂꯥꯏꯊꯣꯛꯇꯅ ꯈꯣꯠꯇꯅ ꯂꯩꯒꯅꯨ ꯌꯦꯡꯁꯜꯂꯨ ꯍꯧꯖꯤꯛꯀꯥꯟ ꯆꯠ ꯆꯠꯅꯕꯤ ꯈꯪꯉꯦꯗꯅ ꯇꯧꯅꯔꯤ ꯃꯌꯥꯝꯖꯦ ꯅꯪꯅ ꯅꯪꯅꯗꯤ ꯍꯥꯟꯅꯗꯧꯅ ꯑꯗꯨꯝ ꯃꯥꯟꯊꯣꯛꯄ ꯂꯩꯖꯅꯤ ꯅꯪ ꯁꯨ ꯅꯪ ꯊꯣꯛꯄꯅ ꯌꯥꯝ ꯇꯧꯔꯛꯄꯗꯣ ꯆꯛꯇꯤ ꯌꯥꯔꯔꯣꯏ ꯈꯥ ꯈꯥ ꯌꯦꯡꯖꯜꯂꯨꯀꯣ
ꯍꯣꯏꯅꯦ ꯃꯇꯝ ꯃꯇꯝꯒꯤ ꯍꯥꯏꯗꯨꯅꯤꯅꯦ
ꯑꯗꯨ ꯍꯥꯏꯔꯒ ꯑꯩꯒꯤ ꯍꯣ ꯑꯩꯕꯨꯔꯣ ꯑꯩꯏ ꯁꯨꯝ ꯏꯁꯥ ꯍꯧꯖꯤꯛꯀꯥꯟꯗꯤ ꯂꯦꯡꯗ꯭ꯔꯝꯅꯤꯅ ꯅꯣꯉꯥꯟꯕ ꯅꯨꯃꯤꯠꯇꯕꯧ ꯆꯥꯛ ꯈꯔ ꯊꯣꯡ ꯑꯉꯥꯡ ꯈꯔ ꯁꯦꯟꯅ ꯁꯨꯝ ꯂꯩꯌꯦ ꯅ ꯏꯁꯥ ꯏꯎꯁꯦ ꯂꯣꯏ ꯐꯛꯆꯜꯂꯦꯅ ꯋꯥꯀꯤꯡ ꯁꯨꯝ ꯆꯠꯂꯝꯕꯅꯦ ꯌꯨꯝꯗ ꯍꯟꯒꯠ ꯍꯟꯗ ꯁꯨꯝ ꯀꯛꯈꯠ ꯀꯨꯝꯗꯥ ꯁꯥꯟꯅꯔꯤ ꯃꯄꯥꯟꯒ ꯊꯣꯛꯇꯦꯗ ꯁꯥꯃꯟ ꯂꯥꯛꯃꯟꯗꯅ
ꯏꯃꯥ ꯑꯗꯨ ꯅꯪꯅ ꯑꯗꯨꯃꯥꯏꯅ ꯍꯥꯏꯔꯒꯕꯨ ꯑꯩꯁꯦ ꯄꯥꯎ ꯑꯃꯁꯨ ꯇꯝꯒꯦꯅ ꯈꯜꯂꯝꯃꯤꯌꯦ ꯅꯪꯉꯣꯟꯗ ꯑ ꯑꯩꯈꯣꯏꯒꯤ ꯂꯩꯀꯥꯏꯗ ꯑꯍꯟꯒꯩꯒꯤ ꯍꯥꯏ ꯇꯔꯦ ꯁꯥꯟꯅꯕ ꯀꯅꯣ ꯌꯣꯒ ꯁꯥꯟꯅꯕꯒꯤ ꯑꯃ ꯁ ꯏ ꯂꯤꯌꯦ ꯑꯌꯨꯛ ꯑꯌꯨꯛꯇ ꯑꯗꯨ ꯅꯪꯕꯨ ꯌꯥꯎꯅꯤꯡ ꯕ꯭ꯔꯣ ꯑꯩꯁꯨ ꯌꯨꯝꯗ ꯁꯨꯝ ꯐꯝꯖꯔ ꯂꯩꯕꯁꯦ ꯋꯥꯗꯅꯅꯦ ꯌꯥꯎꯁꯤꯔꯅ ꯈꯜꯂꯤꯅꯦ ꯊꯕꯛꯅ ꯊꯕ ꯉꯝꯅꯕ ꯍꯣꯠꯅꯔꯁꯨ ꯉꯥꯏꯍꯥꯛ ꯉꯥꯏꯍꯥꯛꯇ ꯑꯣꯏꯔꯁꯨ ꯄꯨꯡꯃꯨꯛꯀꯤ ꯆꯥꯡ ꯑꯣꯏꯔꯁꯨ ꯈꯥꯏ ꯣꯛꯑꯒ ꯌꯥꯎꯁꯤꯔꯅ ꯈꯜꯂꯝꯃꯤꯅꯤ ꯅꯪꯕꯨ ꯌꯥꯎꯅꯤꯡꯕ
ꯑꯦꯁ ꯌꯥꯝ ꯐꯩꯅꯦ ꯑꯗꯨ ꯗꯤ ꯑꯩ ꯇꯥꯗꯦ ꯇꯥꯈ꯭ꯔꯕꯅꯦꯕ ꯑꯩꯅ ꯃꯃꯨꯠ ꯇꯥꯅ ꯈꯪꯖꯗꯅꯅꯦ ꯁꯨꯡꯆꯠ ꯍꯦꯛ ꯆꯠꯇꯕ ꯑꯗꯨꯕꯨ ꯀꯩ ꯄꯩꯁꯥ ꯅꯨꯡꯁꯥ ꯀꯃꯥꯏ ꯀꯃꯥꯏꯅ ꯇꯧꯅꯖꯥꯠꯅꯣ ꯑꯗꯨꯝ ꯌꯥꯖꯥꯠꯂꯅꯤ ꯅꯨꯡꯉꯥꯏꯕꯅꯤꯅꯦ ꯑꯍꯟꯈꯩꯅ ꯗꯤ ꯊꯥꯏꯅꯒꯤ ꯑꯍꯟꯉꯩ ꯈꯔꯗꯤ ꯁꯥꯟꯅꯔꯝꯃꯦ ꯍꯥꯏꯔꯝꯕꯅꯤ ꯑꯩꯈꯣꯏ ꯂꯩꯀꯥꯏꯗꯨꯁꯨ ꯑꯗꯣ ꯍꯧꯖꯤꯛꯇꯤ ꯇꯥꯈꯤꯗꯔꯦ
ꯃꯈꯣꯏꯒꯤꯁꯦ ꯄꯩꯁꯥ ꯅꯨꯡꯁꯥꯒꯤꯗꯤ ꯌꯥꯝꯅ ꯌꯥꯝꯗꯅ ꯇꯧꯒꯗꯕꯨꯗꯤ ꯃꯥꯟꯗꯦ ꯁꯨꯝ ꯂꯩꯀꯥꯏꯒꯤ ꯑꯣꯏꯅ ꯑꯍꯟꯁꯤꯡꯒꯤ ꯁꯨꯝ ꯁꯤꯟꯕꯗ ꯑꯣꯏꯔꯕ ꯃꯥꯜꯂꯦ ꯑꯗꯨꯗꯨꯅ ꯄꯩꯁꯥ ꯌꯥꯝ ꯇꯤꯡꯉꯣꯏꯗꯕꯁꯨ ꯑꯣꯏꯔꯦ ꯅꯣꯡꯃꯒꯤ ꯉꯥꯏꯍꯥꯛ ꯍꯛꯆꯥꯡ ꯁꯥꯖꯦꯜ ꯑꯣꯏꯅ ꯁꯨꯝ ꯁꯥꯟꯅꯩꯗꯅ ꯑꯗꯨꯗꯨꯅ ꯑꯩꯁꯨ ꯌꯥꯎꯁꯤꯔꯅ ꯈꯜꯂꯤꯅꯦ ꯅꯪꯁꯨ ꯌꯥꯔꯒꯗꯤ ꯌꯥꯎꯁꯤ ꯂꯥꯛꯑꯣ
ꯌꯥꯏꯅꯦ ꯑꯉꯥꯡꯉꯩ ꯍꯧꯖꯤꯛ ꯍꯧꯖꯤꯛꯀꯥꯟꯁꯤꯗꯤ ꯁ꯭ꯀꯨꯜꯁꯨ ꯉꯟꯅ ꯉꯟꯅ ꯊꯥꯕ ꯆꯠꯄꯅꯤꯅꯅꯦ ꯍꯦꯛꯇ ꯅꯪꯕ ꯑꯌꯨꯛꯁꯦ ꯃꯣꯏꯕꯨ ꯅꯨꯡꯗꯥꯡ ꯋꯥꯏꯔꯝꯒ ꯇꯧꯋꯦ ꯍꯥꯏꯕ꯭ꯔꯣ ꯑꯩꯗꯤ ꯅꯨꯡꯗꯥꯡ ꯋꯥꯏꯔꯝꯗꯨꯅ ꯈꯔ ꯅꯨꯡꯉꯥꯏꯗꯧ ꯃꯥꯜꯂꯤꯅꯦ
ꯑꯗꯨꯒꯤ ꯄꯥꯎꯗꯨꯗꯤ ꯈꯪꯗꯦꯅꯦ ꯅꯨꯡꯗꯥꯡꯋꯥꯏꯔꯝꯕꯨ ꯇꯧꯕ ꯁꯥꯥꯕꯅꯦ ꯑꯣ ꯑꯀꯨꯞꯄ ꯃꯔꯣꯜꯗꯣ ꯑꯩ ꯐꯖꯅ ꯍꯪꯉꯛꯈꯤꯒꯦ ꯇꯥꯛꯄꯗ ꯑꯩꯈꯣꯏ ꯁ꯭ꯋꯥꯏꯗꯗꯒꯤ ꯑꯉꯥꯡ ꯑꯃ ꯌꯥꯎꯗꯣꯔꯤꯌꯦ ꯃꯥꯒ ꯋꯥꯔꯤ ꯁꯥꯟꯅꯔꯒꯅꯦ ꯅꯪ ꯀꯩꯀꯩ ꯑꯣꯏꯗꯣꯏꯅꯣ ꯀꯔꯝꯕ ꯃꯇꯝꯗ ꯑꯣꯏꯗꯣꯏꯅꯣꯗꯣ ꯑꯩ ꯍꯪꯉꯛꯑꯒꯦ ꯑꯗꯨꯃꯗꯤ ꯑꯃꯨꯛ ꯄꯥꯎ ꯐꯥꯎꯅꯔꯁꯨ ꯐꯥꯎꯅꯅꯕ
ꯍꯥꯏꯣꯏꯅꯦ ꯈꯪꯅ ꯆꯥꯟꯅꯕ ꯇꯥꯛꯄꯁꯤꯅ ꯍꯦꯛ ꯅꯨꯡꯉꯥꯏꯕꯗꯨ ꯊꯣꯛꯑꯦ ꯑꯗꯨꯕꯨ ꯈꯪꯗꯦꯗ ꯑꯗꯨ ꯁꯥꯟꯅꯁꯤꯜꯂꯨꯔꯒꯅꯦ ꯏꯁꯁꯥ ꯏꯨꯒ ꯑꯃꯨꯛ ꯊꯤꯟꯗꯣꯔꯛꯀꯗ꯭ꯔꯥ ꯌꯨꯝꯒꯤ ꯊꯕꯛ ꯑꯃꯨꯛ ꯇꯧ ꯉꯝꯃꯣꯏꯗ꯭ꯔꯥ ꯈꯜꯂꯤꯕꯅꯤ
ꯀꯥ ꯍꯦꯟꯅ ꯌꯥꯝꯅ ꯍꯩꯅ ꯁꯥꯟꯅꯒꯗꯧꯕ ꯅꯠꯇꯕꯅꯤꯅ ꯁꯨꯝ ꯍꯛꯆꯥꯡ ꯁꯥꯖꯦꯜ ꯑꯣꯏꯅ ꯁꯥꯟꯅꯕꯅꯤꯅ ꯑꯗꯨꯒꯨꯝꯕꯗꯤ ꯑꯣꯏꯒꯗꯧꯕꯗꯤ ꯃꯥꯟꯗꯦꯗ ꯑꯩꯅ ꯁꯨꯝ ꯈꯟꯕꯗ ꯌꯥꯔꯒꯗꯤꯅꯦ ꯏꯆꯥꯅꯨꯄꯤ ꯑꯍꯟꯁꯤꯁꯨ ꯈꯔ ꯈꯔ ꯁꯥꯟꯅꯍꯟꯁꯤꯔ ꯈꯜꯂꯤꯕꯅꯦ ꯑꯩꯗꯤ
ꯁꯥꯟꯅꯍꯜꯂꯨ ꯁꯥꯟꯅꯍꯜꯂꯨ ꯍꯧꯖꯤꯛꯀꯥꯟ ꯑꯉꯥꯡꯈꯩꯁꯤꯡꯅ ꯐꯣꯟꯗ ꯄꯥꯏ ꯂꯩꯕꯗꯅꯦ ꯊꯕꯛ ꯀꯔꯤ ꯀꯔꯝꯇ ꯈꯪꯗ꯭ꯔꯕꯅꯦ ꯑꯩꯈꯣꯏ ꯃꯇꯝꯗꯗꯤ ꯑꯃ ꯅꯣꯡꯉꯥꯟꯕꯒ ꯁꯥꯟꯅꯕ ꯊꯣꯛꯄꯗꯨꯅ ꯅꯨꯃꯤꯠ ꯇꯥꯔꯕꯥꯎ ꯍꯟꯖꯤꯜꯂꯛꯇꯗꯅ ꯉꯥꯡꯕꯗ ꯏꯃꯥꯅ ꯍꯧꯖꯤꯛꯁꯤꯅ ꯌꯨꯝꯗꯒꯤ ꯆꯤꯡꯊꯣꯛꯑꯒ ꯊꯣꯛꯎ ꯍꯥꯏꯅꯕ ꯍꯣꯠꯅꯕꯗ ꯑꯗꯨꯅꯦ ꯋꯥ ꯑꯃ ꯍꯦꯛ ꯑꯣꯏꯅꯩ ꯏꯆꯥ ꯅꯨꯄꯥꯅꯒ ꯍꯦꯟꯕ ꯂꯝꯁꯤꯗꯤ ꯑ ꯑꯁ ꯍꯥꯏ ꯀꯥꯟꯅꯗꯦ ꯑꯩꯅꯦ ꯏꯆꯥꯒ ꯑꯅꯤꯒ ꯁꯨꯅꯤꯡꯗ꯭ꯔꯕꯅꯦ
ꯍꯣꯏꯗ ꯃꯥꯏ ꯐꯖꯔꯛꯁꯅꯤ ꯈꯔ ꯒ꯭ꯌꯥꯟ ꯇꯥꯔꯀꯥꯟꯗ ꯑꯉꯥꯡ ꯑꯣꯏꯃꯗꯤꯕꯒꯤ ꯇꯧꯔꯤꯅꯦ ꯑꯗꯨꯅꯦ ꯃꯣꯏꯒꯤ ꯚꯦꯀꯦꯁꯟꯁꯨ ꯊꯥꯔꯛꯇꯣꯔꯕꯅꯤꯅꯅꯦ ꯀꯥꯂꯦꯟ ꯊꯥꯒꯤ ꯑꯩꯁꯦ ꯃꯥꯁꯨ ꯈꯔ ꯈꯔ ꯁꯥꯟꯅꯍꯟꯕꯁꯦ ꯌꯥꯎꯍꯟꯁꯤꯔꯅ ꯈꯜꯂꯤꯅꯦ ꯑꯩꯅ ꯊꯕꯛ ꯆꯤꯟꯗꯅ ꯌꯥꯎꯕ ꯐꯔꯛ ꯇꯥꯔꯁꯨ ꯃꯥꯗꯤ ꯃꯕꯣꯛ ꯈꯔ ꯈ ꯆꯠꯍꯟꯁꯤꯔꯅ ꯑꯩ ꯈꯜꯂꯤꯕꯅꯤ ꯊꯥ ꯑꯃꯨꯛꯀꯤ ꯆꯥꯡ ꯑꯣꯏꯗ꯭ꯔꯤꯕꯅꯤꯅꯀꯣ ꯁꯥꯟꯅꯍꯧꯕꯅ ꯐꯩꯗꯅ ꯂꯥꯏꯔꯤꯛ ꯇꯧꯔꯤꯅꯦꯅ ꯇꯧꯔꯦ ꯐꯣꯟ ꯌꯦꯡ ꯐꯪꯉꯅꯤ ꯑꯗꯨ ꯃꯌꯥꯝꯗꯨꯅ ꯃꯃꯤꯠ ꯃꯅꯥꯁꯨ ꯁꯣꯛꯄ ꯑꯗꯨꯅ ꯍꯛꯆꯥꯡ ꯁꯥꯖꯕ ꯑꯣꯏꯅꯅꯦ ꯌꯣꯒꯁꯦ ꯈꯔ ꯈꯔ ꯁꯥꯟꯅꯍꯟꯕꯁꯦ ꯊꯥꯗꯣꯛꯁꯤꯔꯅ ꯑꯩ ꯈꯜꯂꯤꯅꯦ ꯁꯤꯒꯤ ꯄꯥꯎꯁꯤꯁꯨꯅꯦ ꯑꯩꯁꯦ ꯅꯉꯣꯟꯗ ꯍꯥꯏꯅꯤꯡꯗꯅꯅꯦ ꯐꯣꯟ ꯇꯧꯔꯛꯑꯝꯃꯤꯕꯅꯤ
ꯌꯥꯝ ꯐꯔꯦ ꯍꯥꯏꯅ ꯍꯥꯏꯔꯛꯄ ꯑꯩꯁꯨ ꯌꯨꯝꯗꯨꯗ ꯂꯩꯃꯟꯗꯅꯅꯦ ꯐꯛꯆꯜꯂꯦ ꯋꯥꯈꯜ ꯑꯁ ꯒ꯭ꯌꯥꯟ ꯃꯦꯟꯒ ꯇꯥꯗꯒ ꯇꯧꯅꯔꯤꯕ ꯏꯔꯥꯡ ꯃꯌꯥꯝꯁꯤꯒ ꯂꯝꯁꯤꯒꯤ ꯏꯔꯥꯡꯁꯤꯒ ꯑꯗꯣ ꯍꯦꯛ ꯍꯧꯅꯤ ꯍꯥꯏꯔꯀꯥꯟꯗꯦꯛ ꯍꯥꯏꯔꯛꯑꯣ ꯑꯩ ꯂꯥꯛꯅꯕ ꯉꯝꯅꯕ ꯇꯧꯔꯒꯦ ꯏꯆꯥ ꯅꯨꯄꯥꯗꯨꯁꯨ ꯍꯦꯛ ꯂꯥꯛꯍꯜꯂꯒꯦ ꯌꯨꯝꯁꯤꯗ ꯁꯦꯟꯅꯅꯕ ꯃꯤꯁꯨ ꯂꯩꯇꯦ ꯃꯤꯔꯣꯟꯁꯨ ꯂꯩꯇꯕꯅꯤꯅ ꯑꯗꯨ ꯅꯪꯕꯨ ꯍꯥꯟꯅ ꯆꯠꯂꯝꯕ ꯊꯕꯛꯀ ꯑꯗꯨꯗꯤ ꯆꯠꯂꯤꯕꯣ ꯑꯗꯨꯝ ꯌꯨꯝꯗ ꯁꯨꯝ ꯂꯩꯔꯤꯕꯣ
ꯑꯩꯗꯣ ꯃꯇꯝ ꯈꯔꯅꯦ ꯁꯨꯇꯤ ꯂꯧꯊꯣꯛꯑꯦꯗ ꯁꯨꯝ ꯑꯉꯥꯡꯉꯩꯒꯤ ꯍꯣꯠꯅꯕꯅꯦ ꯀꯩꯅꯦ ꯋꯥꯔꯦ ꯁꯨꯝ ꯌꯨꯝꯗꯒꯤꯁꯨ ꯊꯕꯛ ꯇꯧꯕ ꯌꯥꯕ ꯊꯕꯛ ꯑꯣꯏꯕꯅꯤꯅꯅꯦ ꯃꯇꯝ ꯈꯔꯗꯤ ꯑꯩꯗꯣ ꯑꯣꯐꯤꯁꯇ ꯂꯥꯛꯑꯔꯣꯏꯒꯦꯅꯅꯦ ꯍꯥꯏꯅꯔꯒ ꯑꯗꯨꯃꯥꯏꯅ ꯂꯩꯔꯤꯅꯦ
ꯊꯕꯛꯀ ꯇꯧꯗꯕꯁꯦ ꯌꯨꯝꯗ ꯅꯣꯏꯗꯤ ꯍꯥꯏ ꯍꯥꯏꯅ ꯃꯤꯔꯣꯟꯕꯨ ꯈꯔ ꯂꯩ ꯑꯩꯒꯤꯗꯤ ꯀꯅꯥꯝ ꯂꯩꯇꯦ ꯇꯧꯔꯤꯁꯦ ꯅ ꯅꯪꯒꯤ ꯅꯨꯄꯥꯅ ꯊꯕꯛ ꯆꯠꯈ꯭ꯔꯦ ꯍꯥꯏꯔꯁꯨ ꯌꯨꯝꯒꯤ ꯏꯃꯥ ꯄꯥꯕꯨꯡ ꯂꯩꯕꯅꯤꯅ ꯑꯉꯥꯡꯕꯨ ꯈꯔ ꯁꯦꯟꯅꯕ ꯌꯥꯏ ꯑꯩꯗꯤ ꯀꯔꯤꯝꯩ ꯈꯟꯗꯣꯛꯄ ꯌꯥꯗꯕ ꯌꯦꯡꯉꯣ ꯑꯩꯅ ꯇꯧꯔꯤꯁꯦ ꯅꯣꯡꯉꯥꯟꯕꯗꯒꯤ ꯍꯦꯛ ꯆꯥꯛ ꯌꯦꯟꯁꯥꯡ ꯊꯣꯡꯕ ꯆꯪꯉꯅꯤ ꯑꯉꯥꯡ ꯁ꯭ꯀꯨꯜ ꯊꯥꯈ꯭ꯔꯅꯤ ꯍꯜꯂꯛꯄꯗ ꯑꯃꯨꯛ ꯂꯩꯔꯝꯗ꯭ꯔꯗꯤ ꯑꯃꯨꯛ ꯑꯉꯥꯡꯁꯤꯡꯁꯦ ꯄꯪꯀꯧꯗ ꯀꯧ ꯄꯪꯛꯇꯤ ꯊꯤꯔꯛꯇꯣꯏꯅꯦꯅ ꯌꯨꯝꯁꯤꯗ ꯂꯦꯡꯗꯅ ꯂꯩꯗꯣꯏꯅꯦ ꯈꯪꯗꯦꯗ ꯌꯥꯝ ꯈꯦ ꯑꯁ ꯂꯩꯁꯥꯔꯤꯀꯥꯟꯗꯅ ꯌꯥꯝ ꯅꯨꯡꯉꯥꯏꯗ ꯅꯨꯡꯁꯤ ꯌꯥꯝ ꯇꯧꯍꯩꯕ ꯊꯕꯛ ꯅꯠꯇꯦꯗ ꯌꯥꯝ ꯋꯥꯏꯗ ꯃꯁꯤꯗꯤ
ꯍꯣꯏꯗ ꯑꯗꯨꯕꯨꯗꯤ ꯅꯪꯁꯨ ꯈꯔ ꯀꯣꯝꯃꯅꯤ ꯀꯩꯅꯣ ꯑꯩꯈꯣꯏꯒꯤ ꯀꯥꯂꯦꯟ ꯁꯨꯇꯤ ꯊꯥꯅꯔꯛꯑꯅꯤꯗꯅ ꯅꯪꯒꯤꯁꯨ ꯃꯣꯏꯒꯤꯁꯨ ꯑꯗꯨꯗꯨꯅ ꯑꯗꯨꯝ ꯊꯥꯔꯛꯄ ꯀꯥꯟꯗꯗꯤ ꯅꯪꯉꯣꯟꯗ ꯊꯕꯛꯇꯣ ꯈꯔ ꯀꯣꯝꯊꯣꯛꯑꯅꯤ ꯁꯤꯗ ꯍꯦꯛ ꯄꯣꯊꯥꯔꯔꯣꯏ ꯏꯃꯥꯟꯅꯕꯤ ꯍꯣꯏ ꯑꯩꯒꯤꯕꯨꯗꯤ ꯑꯍꯟꯁꯤꯡꯅ ꯑꯗꯨꯝ ꯆꯠꯊꯣꯛꯇꯅ ꯂꯩꯕꯅꯤꯅꯅꯦ ꯏꯊꯦꯡꯕꯨꯗꯤ ꯌꯥꯝꯅ ꯑꯣꯏꯌꯦ ꯃꯣꯏ ꯁꯦꯟꯅꯕ ꯑꯉꯥꯡ ꯑꯄꯤꯛꯄ ꯁꯦꯟꯅꯕꯗꯨꯒꯤꯗꯤ ꯑꯍꯟꯗꯨꯅ ꯇꯨꯏꯁꯟ ꯒꯤ ꯈꯔ ꯇꯧꯔꯒꯁꯨ ꯑꯗꯨꯒꯤꯕꯨꯗꯤ ꯈꯔ ꯀꯣꯝꯃꯦ ꯑꯩꯉꯣꯟꯗꯕꯨꯗꯤ
ꯅꯆꯥꯅꯨꯄꯤꯒꯗꯣ ꯁꯜꯍꯧꯀꯣ ꯅꯆꯥꯅꯨꯄꯤ ꯑꯗꯣ ꯉꯟꯅ ꯌꯨꯝ ꯄꯥꯡꯍꯟꯒꯅꯨ ꯑꯩꯈꯣꯏꯅ ꯇꯥꯛꯏ ꯗ ꯁꯥꯥꯁꯦ ꯑꯃꯨꯛ ꯇꯥꯅꯤ ꯏꯃꯥꯅꯦꯅ ꯈꯠꯂꯤ ꯈꯠꯂꯤ ꯉꯟꯇꯥꯗꯤ ꯄꯥꯟꯊꯣꯛꯎꯗꯅ ꯀꯩ ꯁꯥꯔꯤꯕꯣ ꯍꯥꯏꯗꯤ ꯏꯃꯥ ꯏꯄꯥꯅꯒ ꯍꯥꯏꯕ ꯏꯟꯗꯗꯅ ꯅꯨꯡꯁꯤꯔꯕꯅꯤꯗꯣ ꯍꯦꯜꯂꯕꯅꯤꯗꯣꯅ ꯉꯟꯇꯥꯅꯤꯦꯛ ꯂꯥꯛꯁꯟꯗꯅ ꯉꯟꯅꯁꯨ ꯍꯦꯛ ꯀꯥꯏꯅꯩ ꯑꯩꯈꯣꯏ ꯃꯁꯦꯜꯒꯤ ꯊꯦꯡꯅꯈꯤꯗꯕꯕꯨ ꯀꯨꯏꯔꯦꯅꯦ ꯌꯨꯝꯒꯤ ꯊꯕꯛ ꯆꯤꯟꯅꯔꯤꯅꯤꯒ ꯃꯇꯝ ꯐꯪꯅꯗ꯭ꯔꯤꯅꯤꯒ ꯅꯍꯥꯟ ꯏꯃꯥꯟꯅꯕꯤ ꯑꯃ ꯊꯦꯡꯅꯩꯌꯦ ꯅꯪꯅꯗꯤ ꯈꯪꯉꯝꯃꯔꯣꯏ ꯀꯥꯎꯔꯝꯃꯅꯤ ꯑꯩꯒ ꯃꯇꯝ ꯈꯔ ꯈꯟ ꯅꯛꯅꯕ ꯄꯨꯟꯈꯤꯕ ꯑꯃ ꯃꯥꯁꯨꯅꯦ ꯌꯥꯝ ꯑꯣꯜꯂꯝꯃꯦ ꯃꯁꯛ ꯑꯝꯇ ꯈꯪꯗꯔꯦ ꯅꯪꯁꯨ ꯀꯃꯥꯏꯅꯕꯨ ꯃꯁꯛ ꯃꯁꯛ ꯃꯁꯥ ꯎꯈꯤꯗꯕ ꯀꯨꯏꯔꯦꯅꯦ
ꯑꯗꯨꯅꯦ ꯑꯩꯁꯨꯅꯦ ꯑꯗꯨꯃꯥꯏꯅ ꯌꯣꯒꯗꯨꯃ ꯁꯥꯟꯅꯕ ꯆꯠꯃꯤꯟꯅꯔꯒꯗꯤ ꯊꯦꯡꯅꯔꯦꯗꯅ ꯊꯦꯡꯅꯗꯕꯁꯨ ꯀꯨꯏꯔꯦ ꯑꯗꯨꯒꯃꯥꯏꯅ ꯄꯨꯟꯕꯒꯤ ꯇꯥꯟꯖꯥ ꯑꯃ ꯐꯪꯒꯗ꯭ꯔꯥ ꯅꯉꯣꯟꯗ ꯍꯥꯏꯒꯦꯅ ꯐꯣꯟꯁꯦ ꯇꯧꯔꯝꯃꯤꯕꯅꯦ
ꯐꯔꯦ ꯐꯔꯦ ꯅꯣꯡꯃ ꯍꯦꯛ ꯅꯪꯒ ꯁꯥꯟꯅꯕ ꯍꯧꯔꯛꯄꯗꯨꯗ ꯍꯧꯔꯛꯀꯅꯤ ꯍꯥꯏꯕꯗꯨ ꯍꯥꯏꯔꯛꯑꯣ ꯑꯗꯨꯒꯅꯦ ꯂꯥꯛꯑꯒ ꯄꯨꯟꯅ ꯍꯦꯛ ꯊꯦꯡꯅꯔꯔꯕ ꯍꯥꯏꯗꯨꯅꯤ
ꯍꯣꯏ ꯍꯣꯏ ꯑꯗꯨꯗꯤ ꯑꯩ ꯊꯝꯃꯦꯀꯣ
ꯊꯃꯨ ꯊꯃꯨ